ꯍꯜꯂꯣ ꯇꯥꯕ꯭ꯔꯣ ꯇꯥꯏꯌꯦ ꯑꯩ ꯗꫭ ꯀꯩꯅꯣꯝ ꯑꯩꯋꯠ ꯀꯤꯡ ꯆꯠꯂꯨꯕꯅꯦꯕ ꯑꯗꯨꯗꯨꯒꯤ ꯍꯜꯂꯛꯑꯦ ꯍꯜꯂꯛꯑꯒ ꯑꯩꯒꯤ ꯐꯨꯔꯤꯠꯇꯣ ꯑꯩꯅ ꯑꯥꯏꯁ ꯀ꯭ꯔꯤꯝ ꯆꯥꯏꯑꯕ ꯆꯨꯒꯥꯏꯕ ꯆꯨꯊꯣꯛꯈ꯭ꯔꯦꯕ ꯃꯍꯤ ꯇꯁꯤꯟꯕꯒꯤ ꯑꯗꯨꯗꯨꯒꯤ ꯁꯨꯗ ꯁꯣꯗꯥ ꯕꯥꯏꯀꯞꯇꯣ ꯍꯥꯞꯄꯝꯕꯅꯦ ꯑꯗꯣ ꯁꯨꯔꯨꯅꯣ ꯁꯨꯨꯔꯨꯅꫭ ꯁꯨꯨꯅꯕ ꯍꫭꯡꯒꯜꯂꯤ ꯑꯗꯨꯗꯤ ꯇꯧꯔꯝꯕꯅꯦ ꯅꯪꯗꯤ ꯀꯩ ꯇꯧꯔꯤꯅꯣ ꯌꯨꯝ ꯊꯣꯡꯗꯣꯏꯔꯥ ꯍꯥꯏꯁꯤꯕꯣ ꯌ‌ꯦꯔꯨꯝꯗꯤ ꯊꯣꯡꯗ꯭ꯔꯗꯤ ꯀꯗꯧꯒꯦ
ꯐꯨꯠꯄ꯭ꯔꯣ
ꯍꯣꯏꯔꯣ ꯉꯧꯕ ꯍꯥꯏꯌꯨꯗꯅ ꯅꯪꯅ ꯊꯣꯡꯕ ꯑꯃꯨꯛ ꯍꯥꯏꯖꯤꯜꯂꯦ ꯊꯣꯡꯕ ꯍꯥꯏꯗꯤ ꯃꯍꯤ ꯍꯥꯞꯇ‌ꯣꯕ
ꯀꯥꯡꯁꯣꯏꯗ ꯌꯦꯔꯨꯝ ꯌꯦꯔꯨꯝ ꯀꯥꯡꯁꯣꯏ ꯆꯥꯗꯣꯏ ꯂꯅ ꯆꯥꯗ꯭ꯔꯤꯕ ꯍꯥꯎꯗ꯭ꯔꯣ
ꯍꯥꯏꯩꯖꯅꯦ ꯃꯥꯒꯤꯁꯨ ꯑꯗꯨꯏꯗꯣ ꯀꯩꯅꯣ ꯇꯧꯗꯦ ꯌꯦꯔꯨꯝꯁꯦ ꯃꯈꯟ ꯃꯈꯟ ꯇꯧꯕ ꯌꯥꯏꯑꯕ ꯈꯪꯕ꯭ꯔꯥ ꯊꯣꯡꯉꯒ ꯑꯃ ꯑꯗꯩꯗꯤ ꯉꯧꯔꯒ ꯑꯃ ꯑꯗꯨꯒ ꯐꯨꯠꯂꯒꯁꯨ ꯇꯧꯕ ꯌꯥꯏꯕ ꯃꯈꯜ ꯑꯍꯨꯝꯅꯦꯕꯀꯣ ꯑꯗꯣ ꯑꯩꯗꯤ ꯌꯦꯔꯨꯝ ꯊꯣꯡꯕꯁꯦ ꯁꯤꯗꯒꯤꯗꯤꯅ ꯌꯦꯔꯨꯝꯁꯦ ꯐꯨꯠꯂꯒ ꯆꯥꯕꯗꯣ ꯆꯝꯅ ꯑꯗꯨꯅ ꯍꯦꯟꯅ ꯄꯥꯝꯃꯦ ꯑꯗꯨꯗꯨꯒ ꯍꯔꯨꯝꯁꯦ ꯀꯩꯒꯨꯝꯕ ꯉꯧꯔꯒꯅ ꯀꯩꯝꯇ ꯌꯥꯎꯗꯕꯤꯗ ꯆꯌꯨ ꯇꯥꯎꯊꯣꯛꯄꯗꯣ ꯈꯪꯕ꯭ꯔꯥ ꯑꯗꯨꯃꯥꯏꯅ ꯇꯧꯕꯗꯣ ꯑꯗꯨꯅ ꯍꯦꯟꯅ ꯄꯥꯝꯃꯦ ꯑꯩꯗꯤ ꯅꯪꯗꯤ ꯀꯔꯝꯕꯅ ꯄꯥꯝꯃꯦ
ꯑꯩꯗꯤ ꯂ‌ꯣꯏꯅ ꯄꯥꯝꯃꯦ ꯑꯩꯗꯤ ꯆꯥꯕ ꯌꯥꯔꯗꯤ ꯑꯗꯨꯝ ꯌꯥꯏ
ꯑꯣ ꯅꯪꯗꯤ ꯆꯥꯕ ꯌꯥꯔꯗꯤ ꯂꯣꯏ ꯌꯥꯕ ꯍꯣꯗ ꯑꯗꯨꯅ ꯐꯩ ꯑꯗꯨꯅ ꯑꯗꯨꯃꯥꯏꯅ ꯇꯧꯕꯗꯨ ꯏꯁꯥꯁꯨ ꯐꯁꯨ ꯐꯗꯣꯏꯅꯦꯕ ꯗꯤ ꯆꯥꯕꯗ ꯄꯦꯠꯇꯕꯁꯦ ꯐꯩꯗꯅ
ꯑꯗꯨꯅꯦꯕ
ꯆꯥꯕ ꯂꯣꯏꯔꯒꯔꯣ ꯈꯪꯗ꯭ꯔꯤ ꯑꯩ ꯍꯧꯖꯤꯛ ꯐꯥꯎꯕꯒꯤꯗꯤ ꯑꯩ ꯈꯥꯟꯗ꯭ꯔꯤ
ꯂꯥꯏꯔꯤꯛ ꯄꯥꯒꯗ꯭ꯔꯣ
ꯂꯥꯏꯔꯤꯛꯇꯤ ꯈꯔꯗꯤ ꯄꯥꯗꯤ ꯄꯥꯅꯤꯡꯉꯦ ꯑꯗꯨꯗꯣ ꯄꯥꯕ ꯆꯪꯒꯗ꯭ꯔꯥ ꯆꯪꯉꯣꯏꯗ꯭ꯔꯗꯤ ꯈꯪꯗꯦ
ꯑ ꯂꯥꯏꯔꯤꯛ ꯞꯥꯕꯒ ꯌꯥꯗꯦ ꯈꯪꯗꯦ ꯃꯥ ꯌꯥꯝ ꯂꯥꯡꯏꯤ ꯀ꯭ꯔꯣꯛ ꯀ꯭ꯔꯥꯛ ꯇꯧꯏꯤ ꯃꯈꯣꯟ ꯇꯥꯏ ꯑꯩꯉꯣꯟꯗ
ꯌꯥꯝ ꯂꯥꯡꯗ꯭ꯔꯥ ꯅꯕꯥꯟꯅꯤ ꯂꯩꯕꯁꯤꯕꯨ ꯅꯨꯡꯉꯥꯏꯕ꯭ꯔꯣ
ꯅꯨꯡꯉꯥꯏ ꯂꯥꯡꯉꯤ ꯁꯥꯝꯐꯣꯏꯅꯩ
ꯀꯅꯥꯅ ꯉꯝꯃꯤ ꯅꯕꯥꯟꯅꯤ
ꯑꯩꯅ ꯑꯩꯅ ꯆꯦ ꯆꯦꯅꯤꯅ ꯃꯥ ꯂꯝ ꯍꯦꯟꯕ ꯌꯥꯗꯦ ꯑꯩꯗꯤ ꯁꯥꯊꯤ
ꯑꯩꯅꯥ ꯅꯪ ꯁꯥꯊꯤꯕ ꯁꯨꯉꯨ ꯎꯗ꯭ꯔꯤꯌꯦ
ꯁꯥꯎꯒꯟꯗꯕꯒꯤꯀꯣ ꯁꯥꯎꯔꯀꯥꯟꯗꯗꯤ ꯑꯩꯁꯦ ꯌꯥꯝ ꯑꯩꯅ ꯈꯟꯕꯗ ꯑꯩ ꯁꯥꯎꯈ꯭ꯔꯗꯤ ꯑꯩ ꯋꯥ ꯑꯝꯃꯥ ꯉꯥꯡꯗꯦ ꯅꯪ ꯁꯥꯎꯔꯤꯔꯣ ꯅꯪ ꯁꯥꯎꯔꯤꯔꯣ ꯑꯗꯨꯗꯤ ꯑꯩꯒꯤ ꯐꯨꯔꯤꯠꯁꯦ ꯐꯖꯕ꯭ꯔꯥ ꯌꯦꯡꯉꯣ
ꯍꯅꯦ ꯌꯥꯝ ꯄꯥꯛꯆꯩꯌꯦ ꯑꯗꯨꯝ ꯑꯩꯅ ꯍꯥꯏꯗꯔ ꯅꯪ ꯆꯥꯅꯤꯗꯅ
ꯑꯃ ꯁꯨꯃꯥꯏꯅ ꯇꯧꯕꯅꯣ ꯈꯪꯕ꯭ꯔꯥ ꯑꯃ ꯃꯪꯒ‌ꯤ ꯑꯃ ꯁꯨꯃꯥꯏꯅ ꯇꯧ
ꯅꯣꯛꯀꯅ‌ꯣ
ꯐꯨꯔꯤꯠ ꯑꯃ ꯂꯤꯠꯂꯦꯕꯀꯣ ꯑꯩꯅ ꯉꯁꯤ ꯌꯦꯂꯣ ꯀꯂꯔꯅꯦꯕꯀꯣ ꯑꯁꯤ ꯐꯨꯔꯤꯠꯁꯦ ꯑꯩꯈꯣꯏ ꯏꯃꯥꯟꯅꯕꯤ ꯑꯃꯅ ꯄꯤꯕꯤꯕꯅꯦꯕ ꯃꯥꯉꯣꯟꯗ ꯈꯔ ꯄꯤꯛꯑꯦ ꯍꯥꯏꯌꯦ ꯑꯗꯨꯗꯨꯒꯤ ꯑꯩꯅ ꯂꯤꯠꯂꯦ ꯑꯗꯨ ꯑꯩꯉꯣꯟꯗꯗꯤ ꯆꯞ ꯆꯥꯔꯝꯃꯦ ꯑꯗꯣ ꯑꯩꯅ ꯊꯦꯡꯀ꯭ꯌꯨ ꯑꯝꯇ ꯍꯥꯏꯕꯤꯒꯦ
ꯐꯣꯇꯣ ꯀꯥꯞꯄꯒ ꯅꯠꯇ꯭ꯔꯒ ꯚꯤꯗꯤꯑꯣ ꯑꯃ ꯊꯥꯕꯤꯈ꯭ꯔꯣꯅꯦ ꯃꯉꯣꯟꯗ ꯍꯔꯥꯎ ꯅꯨꯡꯉꯥꯏꯕ ꯐꯣꯡ
ꯍꯣꯏ ꯃꯉꯣꯟ ꯃꯥꯗꯤ ꯐꯣꯇꯣ ꯀꯥꯞꯄꯁꯨ ꯍꯩꯌꯦ ꯚꯤꯗꯤꯑꯣ ꯀꯥꯞꯄꯁꯨ ꯍꯩꯑ ꯃꯉꯣꯟꯗ ꯀꯥꯞꯍꯟꯒꯦ ꯑꯗꯨꯒꯥ ꯊꯥꯖꯤꯟꯀꯦ
ꯃꯥꯅ ꯀꯥꯞꯄꯤꯗ꯭ꯔꯗꯤ ꯑꯦ ꯃꯥ ꯍꯩꯕꯅ ꯀꯥꯞꯄꯅ ꯐꯠꯇ꯭ꯔꯣ
ꯆꯨꯝꯃꯦ ꯆꯨꯝꯃꯦ ꯍꯥꯏꯁꯦ ꯅꯪꯁꯦ ꯌꯨꯝ ꯄꯥꯜꯂꯕꯣ
ꯀꯥꯏꯗꯩꯅꯣꯗ ꯑꯩ ꯑꯉꯥꯡ ꯌꯥꯝ ꯑꯣꯏꯖꯔꯤ ꯑꯩꯗꯤ ꯃꯤ ꯂꯥꯏꯔꯤꯛ ꯇꯝꯃꯤꯕ ꯑꯩ ꯁꯥꯇ꯭ꯔꯅꯦ ꯑꯗꯨꯗꯨꯒ ꯅꯣꯏꯅ ꯅꯣꯏ ꯍꯥꯏ ꯀꯥꯢꯗꯒꯤ ꯌꯨꯝ ꯄꯥꯟꯕꯅꯣ
ꯌꯨꯝ ꯄꯥꯟꯕꯒ ꯋꯥꯈꯜ ꯌꯥꯎꯗ꯭ꯔꯤꯕ ꯅꯣꯏꯁꯦ
ꯑꯁ ꯀꯥꯏꯗꯩꯩ ꯌꯨꯝ ꯄꯥꯟꯕꯒꯤ ꯋꯥꯈꯜꯅꯣ ꯅꯪ ꯌꯨꯝ ꯄꯥꯜꯂꯗ꯭ꯔꯣ
ꯑꯩ ꯄꯥꯂꯦ
ꯄꯥꯜꯂꯕꯣ ꯑꯣ ꯅꯪꯒꯤ ꯅꯨꯄꯥꯗꯤ ꯃꯃꯤꯡ ꯀꯩ ꯀꯧꯒꯦ
ꯍꯥꯏ ꯌꯥꯗꯦ
ꯑꯣ ꯑꯗꯨꯗꯤ ꯅꯪ ꯀꯩꯅꯣ ꯇꯧꯔꯕ꯭ꯔꯥ ꯎꯝ ꯅꯪ ꯀꯃꯥꯏꯅ ꯇꯧꯔꯦ ꯑꯗꯨꯗꯤ ꯅꯪ ꯅꯨꯡꯉꯥꯏꯕ꯭ꯔꯣ ꯅꯨꯄꯥꯅ ꯅꯪꯒꯤ ꯅꯨꯄꯥꯅ ꯂꯨꯅ ꯇꯧꯕꯕ꯭ꯔꯣ ꯅꯪꯕꯣ
ꯌꯥꯝ ꯂꯨꯅ ꯇꯧꯋꯦ ꯑꯩꯈꯣꯏ ꯏꯅꯦꯝꯕꯣꯛꯀꯥ ꯀꯅꯥ ꯑꯗꯨꯗꯤ ꯏꯕꯥꯟꯅꯤ ꯈꯛꯇ ꯂꯩꯌꯦ
ꯑꯣ ꯑꯗꯨꯗꯤ ꯎꯝ ꯅꯪꯒꯤ ꯅꯨꯄꯥ ꯆꯥꯛꯇꯤ ꯀꯅꯥꯅ ꯊꯣꯡꯏ ꯅꯪꯒꯤ ꯅꯨꯄꯥꯅ ꯊꯣꯡꯕ꯭ꯔꯣ ꯅꯪꯅ ꯊꯣꯡꯕ꯭ꯔꯣ
ꯑꯩ ꯅꯨꯄꯥꯅ ꯊꯣꯡꯉꯤ ꯑꯩꯁꯤꯅꯦ ꯕꯦꯠ ꯇꯨꯝꯕ ꯍꯧꯒꯠꯇ꯭ꯔꯤꯉꯩꯗꯒꯤꯅꯤ ꯃꯥꯅ ꯂꯣꯏ ꯊꯣꯡꯉꯝꯃꯒ ꯉꯥꯏꯔꯝꯃꯦ ꯑꯌꯨꯛꯇ ꯑꯩꯗꯤꯅꯦ ꯍꯧꯒꯠꯂꯒ ꯑꯗꯨꯝ ꯆꯥꯔꯅꯤ ꯐꯃꯨꯡꯗ ꯆꯪꯉꯒ ꯐꯣꯟ ꯄꯥꯏꯔꯅꯤ ꯃꯥꯅ ꯑꯇꯣꯞꯄ ꯋꯥꯏ ꯇꯩꯕ ꯀꯩꯇꯧꯕ ꯃꯥꯅ ꯂꯣꯏ ꯀꯧꯕꯤꯔꯅꯤ ꯀꯌꯥ ꯑꯗꯨꯅ ꯅꯨꯡꯉꯥꯏ ꯈꯪꯕ꯭ꯔꯥ
ꯃꯔꯝ ꯌꯥꯝ ꯃꯣꯛꯑꯦ ꯅꯪ ꯅꯨꯄꯥꯗꯨꯗꯤ ꯅꯪ ꯌꯥꯝ ꯂꯨꯨꯅ ꯇꯧꯕ ꯃꯥꯜꯂꯦ ꯌꯥꯝ ꯅꯨꯡꯁꯤꯕ ꯃꯥꯜꯂꯦ ꯃꯥꯅ ꯅꯪꯁꯦ ꯀꯣ
ꯆꯦ ꯅꯪꯁꯨ ꯑꯗꯨꯝ ꯑꯗꯨꯒꯨꯝꯕ ꯅꯨꯄꯥ ꯐꯪꯖꯕ ꯑꯣꯏꯔꯣ ꯀꯩꯅꯣ
ꯑꯣ ꯑꯣꯏꯖꯒꯦ ꯑꯣꯏꯖꯒꯦ ꯅꯪꯒꯤ ꯋꯤꯁꯇꯒꯤ ꯑꯩ ꯑꯣꯏꯖꯔꯒ ꯑꯣꯏꯖꯔꯒꯦ ꯑꯗꯨꯒꯨꯝꯕ ꯅꯨꯄꯥ
ꯌꯨꯝ ꯄꯥꯜꯂꯣ ꯀꯩꯅꯣ ꯑꯗꯨꯒ ꯅꯪꯒꯤ ꯄꯥꯇꯣꯟꯗꯣ ꯅꯪꯒꯤ ꯕꯥꯇꯣꯟꯗꯣ ꯑꯩꯅ ꯉꯥꯏꯔꯦ
ꯑ ꯑꯣ ꯑꯩ ꯂꯨꯍꯣꯡꯕꯒꯤꯗꯨꯔꯣ ꯑꯩꯒꯤ ꯀꯣꯏꯅꯕ ꯅꯨꯄꯥꯁꯨ ꯁꯨ ꯂꯩꯇꯔꯤꯌꯦ ꯑꯩꯗꯤ ꯀꯩꯝꯇ ꯂꯩꯖꯗ꯭ꯔꯤꯌꯦ
ꯑꯩꯒꯤ ꯀꯩꯅꯣꯒꯤ ꯇꯥꯃꯣꯒꯤ ꯃꯅꯥꯎꯅꯨꯄꯥ ꯑꯃ ꯂꯩ ꯍꯥꯏꯕꯤꯌꯨꯔꯥ ꯅꯪꯕꯨ
ꯃꯥ ꯐꯥꯕ꯭ꯔꯣ
ꯐꯕꯅꯦ ꯃꯁꯛꯁꯨ ꯐꯖꯩ ꯋꯥꯡꯁꯨ ꯋꯥꯡꯉꯤ ꯂꯥꯏꯔꯤꯛꯁꯨ ꯍꯩ ꯊꯕꯛꯁꯨ ꯇꯧꯋꯦ ꯃꯥꯗꯤ
ꯑꯣ ꯃꯁꯛꯁꯨ ꯐꯖꯕ ꯑꯗꯣ ꯃꯥꯁꯦ ꯅꯪꯒꯤ ꯅꯨꯄꯥꯗꯧꯅ ꯑꯗꯨꯝ ꯆꯥꯛ ꯊꯣꯡꯕꯤꯌꯨ ꯍꯥꯏꯕ ꯌꯥꯒꯗ꯭ꯔꯣ
ꯑꯗꯨꯗꯤ ꯅꯕꯥꯅꯤꯒꯤ ꯃꯇꯨꯡꯗ ꯂꯩꯗꯅ ꯑꯩ ꯑꯩꯅ ꯀꯃꯥꯏꯅ ꯍꯥꯏꯕꯤꯔꯨꯅꯤ
ꯑꯗꯨ ꯍꯥꯏꯗꯤ ꯁꯨꯝ ꯂꯩꯗꯅ ꯅꯨꯄꯤ ꯂꯨꯅ ꯇꯧꯒꯗꯕ ꯃꯤ ꯃꯥꯟꯕ꯭ꯔꯣ
ꯅꯪꯅ ꯉꯝꯅꯤꯌꯦ ꯑꯗꯨꯝ
ꯑꯣ ꯅꯨꯄꯤ ꯂꯨꯅ ꯇꯧꯗꯨꯕꯁꯨ ꯃꯥꯟꯗꯕ
ꯅꯪ ꯉꯝꯃꯣꯏꯗ꯭ꯔꯣ
ꯂꯨꯅ ꯇꯧꯕꯤꯗꯕꯗꯤ ꯑꯩ ꯇꯜꯂꯦ ꯑꯩꯗꯤ ꯂꯨꯅ ꯇꯧꯕꯤꯕ ꯄꯥꯝꯃꯦ
ꯅꯪꯁꯨ ꯑꯩꯗꯧꯅ ꯊꯕꯛ ꯏꯪꯈꯥꯡ ꯇꯧꯅꯤꯡꯗꯕ꯭ꯔꯥ
ꯇꯧꯅꯤꯡꯗꯕ ꯅꯠꯇꯦ ꯊꯕꯛꯄꯨꯗꯤ ꯑꯩꯗꯤ ꯍꯥꯏꯗꯤ ꯑꯍꯥꯎ ꯑꯍꯥꯎꯕ ꯊꯣꯡꯉꯒ ꯃꯉꯣꯟꯗ ꯄꯤꯖꯅꯤꯕꯀꯣ ꯑꯗꯣ ꯃꯥꯅ ꯑꯩ ꯂꯨꯅ ꯇꯧꯕꯤꯗ꯭ꯔꯗꯤ ꯑꯩꯗꯤ ꯄꯤꯖꯔꯣꯏ ꯂꯨꯅ ꯇꯧꯕꯤꯗ꯭ꯔꯗꯤ ꯑꯩ ꯌꯥꯔꯣꯏ ꯥꯔꯦ
ꯑꯗꯨꯒ ꯅꯨꯄꯥꯗꯨꯅ ꯅꯪꯅ ꯊꯣꯡꯕꯤꯕꯁꯦ ꯍꯥꯎꯋꯦ ꯍꯥꯎꯇꯦ ꯅꯪꯅ ꯊꯣꯡꯕꯤꯕ ꯈꯨꯗꯤꯡꯁꯦ ꯍꯥꯎꯇꯦ ꯍꯥꯎꯇꯦ ꯑꯗꯨꯝ ꯑꯗꯨꯝ ꯀꯝꯄ꯭ꯂꯦꯟ ꯇꯧꯔ ꯂꯩ ꯍꯥꯏꯁꯦꯕꯀꯣ ꯑꯗꯨꯗꯤꯅ ꯃꯥꯕꯨ ꯆꯥꯛ ꯊꯣꯡꯕꯤꯔꯔꯣꯏ
ꯊꯣꯡꯕꯤꯔꯔꯣꯏ ꯑꯗꯨꯗꯨꯅ ꯃꯥꯅꯅꯦ ꯀꯩꯒꯨꯝꯕ ꯑꯩꯁꯦ ꯅꯨꯡꯁꯤꯔꯗꯤ ꯀꯣ ꯀꯩꯅꯣ ꯇꯧꯗꯣꯏꯅꯦꯕ ꯎꯝ ꯃꯥꯅ ꯑꯩ ꯃꯥꯅꯦ ꯃꯥꯅꯦ ꯆꯥꯕꯤꯅꯤ ꯑꯗꯨꯝ ꯍꯥꯎꯏ ꯍꯥꯎꯏ ꯍꯥꯏꯔꯒꯁ ꯆꯥꯗꯣꯏꯅꯦꯕ ꯑꯗꯨꯃꯥꯏꯅ ꯇꯧꯕꯤꯕꯗꯣ ꯑꯩ ꯄꯥꯝꯃꯦꯕ
ꯑꯗꯨꯅꯤꯕ ꯍꯥꯏꯁꯦ ꯍꯟꯗꯛ ꯅꯨꯄꯥꯁꯤꯡꯁꯤꯅꯦ ꯀꯩꯅꯣ ꯈꯪꯗꯦꯌꯦ ꯍꯥꯎꯇ꯭ꯔꯗꯤ ꯍꯥꯎꯇꯦ ꯍꯥꯏ ꯋꯥꯁꯦ ꯌꯥꯝ ꯌꯥꯝꯃꯦꯃꯦ ꯅꯨꯄꯤ ꯃꯥꯜꯂꯤꯃꯦ ꯍꯟꯗꯛ ꯅꯨꯄꯥꯁꯤꯡꯁꯤꯕꯨ
ꯃꯣꯏꯗꯤ ꯅꯨꯄꯤꯒꯤ ꯇꯥꯏꯞꯇ ꯇꯧꯏꯤ ꯃꯣꯏꯅ ꯑꯗꯨ ꯅꯨꯄꯤꯁꯦ ꯂꯧꯔꯒ ꯃꯣꯏꯅ ꯊꯤꯅ ꯊꯤꯅ ꯇꯧꯕꯤꯕꯗꯣ ꯅꯨꯡꯉꯥꯏꯇꯦ ꯂꯨꯅ ꯂꯨꯅ ꯇꯧꯕꯤꯔꯗꯤ ꯅꯨꯡꯉꯥꯏ
ꯑꯗꯨꯅꯦ ꯅꯨꯄꯤꯗꯨꯅ ꯃꯄꯥꯝ ꯍꯨꯟꯗꯣꯛꯑꯒ ꯅꯨꯄꯥꯗꯨꯗ ꯅꯨꯡꯁꯤꯕꯒꯤ ꯂꯥꯛꯄꯗꯨꯗ ꯊꯤꯅ ꯊꯤꯅ ꯑꯣꯠꯄꯤꯌꯦꯅꯩ ꯀꯩꯅꯣ ꯇꯧꯕꯁꯤꯕꯣ
ꯌꯨꯝꯗꯒꯤ ꯃꯃꯥ ꯃꯄꯥꯅ ꯂꯨꯅ ꯇꯧꯕꯤꯕꯗꯣ ꯃꯣꯏꯅ ꯑꯃꯨꯛ ꯂꯧꯕ ꯊꯕꯤꯔꯅꯤꯀꯣ ꯃꯣꯏ ꯅꯨꯡꯁꯤꯕꯒꯤ ꯃꯣꯏꯅꯥꯛꯇ ꯂꯥꯛꯇꯣꯏꯅꯦꯕ ꯑꯗꯨꯗꯨꯒ ꯃꯣꯏꯅ ꯑꯃꯨꯛ ꯁꯤꯅ ꯇꯧꯕꯤꯕ ꯕꯦꯠ ꯃꯣꯏ ꯕꯦꯠꯅꯤ ꯃꯣꯏ ꯕꯦꯠ
ꯅꯨꯡꯁꯤꯗ꯭ꯔꯥ
ꯅꯨꯡꯁꯤ ꯌꯥꯝ ꯅꯨꯡꯁꯤ ꯑꯗꯨꯅ ꯅꯨꯄꯤ ꯃꯁꯦꯟꯁꯦ ꯁꯤꯗꯟꯅꯕꯤ ꯇꯧꯕꯁꯤꯁꯨꯅꯦ ꯇꯧꯍꯜꯂꯣꯏꯗꯕꯅꯦꯕ ꯑꯁꯦꯡꯗꯩꯗꯤ
ꯑꯗꯨꯅꯤ ꯍꯥꯏꯁꯦ ꯃꯅꯦꯝꯕꯣꯛꯇꯁꯨ ꯊꯤꯅ ꯇꯧꯔꯝꯃꯗꯤ ꯌꯦꯡꯉꯣ ꯃꯅꯦꯝꯄꯣꯛꯇꯨꯁꯨ ꯅꯨꯄꯤꯅꯤ ꯅꯠꯇ꯭ꯔꯣ ꯅꯨꯄꯤ ꯅꯨꯄꯤ ꯑꯃ ꯁꯦꯟ ꯌꯥꯅꯒꯦ ꯍꯥꯏꯗꯤ ꯃꯥ ꯑꯣꯏꯅ ꯆꯪꯁꯤꯜꯂꯒ
ꯎ
ꯇꯧꯏꯤꯅꯦ ꯇꯧꯁꯦ
ꯇꯧꯋꯦ ꯑꯗꯨꯅ ꯌꯥꯝ ꯐꯠꯇꯦ ꯍꯥꯏꯕ ꯃꯅꯦꯝꯕꯣꯛ ꯐꯠꯇꯕꯤꯁꯦ ꯌꯥꯝ ꯐꯠꯇꯦ ꯑꯩꯗꯤ ꯍꯌꯦꯡꯋꯥꯏ ꯑꯩꯒꯤ ꯏꯃꯧ ꯅꯨꯄꯤ ꯑꯗꯨ ꯂꯨꯅ ꯇꯧꯕꯤꯒꯅꯤ ꯑꯗꯨ ꯑꯩꯅ ꯑꯩꯅ ꯑꯩꯒꯤ ꯏꯆꯥꯅꯨ ꯅꯨꯄꯥꯗ ꯃꯥ ꯑꯃꯨꯛ ꯐꯅ ꯐꯅꯕ ꯇꯧ ꯍꯥꯏꯍꯟꯒꯅꯤ ꯂꯨꯅ ꯇꯧꯍꯜꯂꯨ ꯍꯥꯏꯅꯤ ꯍꯥꯏꯕ ꯌꯥꯗ꯭ꯔꯒꯗꯤ ꯑꯩꯒꯤ ꯅꯨꯄꯥꯒ ꯈꯛꯇ ꯂꯩꯒꯅꯤꯒ
ꯅꯪ ꯅꯆꯥ ꯅꯨꯨꯄꯥꯗꯨꯒ ꯅꯪ ꯅꯆꯥꯅꯨꯄꯥꯗꯨꯅ ꯅꯪ ꯅꯋꯥꯠꯍꯧꯗ꯭ꯔꯗꯤ ꯀꯃꯥꯏꯅ ꯇꯧꯗꯣꯏꯅ
ꯑꯗꯨꯗꯤ ꯃꯥꯗꯤ ꯃꯥ ꯃꯥꯒꯤ ꯅꯨꯄꯤꯒ ꯑꯗꯨꯝ ꯂꯩꯖꯔꯁꯅꯨ ꯑꯩꯁꯨ ꯑꯩꯒꯤ ꯂꯨꯅ ꯇꯧꯕꯤꯕ ꯑꯩꯒꯤ ꯅꯨꯄꯥꯒ ꯂꯩꯕꯤꯒꯅꯤ ꯃꯥꯁꯨ ꯃꯥꯒꯤ ꯅꯨꯄꯤꯒ ꯂꯩꯖꯔꯁꯅꯨ ꯅꯨꯡꯉꯥꯏꯅ ꯀꯅꯥ ꯇꯧ ꯁꯂꯛꯇꯦ
ꯑꯗꯨ ꯃꯇꯝꯗ ꯅꯪ ꯅꯨꯄꯥꯁꯤ ꯌꯥꯝ ꯀꯔꯤꯔꯤ ꯀꯋꯥ ꯇꯧꯗꯣꯏꯕ
ꯁꯤꯔꯣꯏꯍꯦ ꯀꯔꯤꯅꯣꯕꯨꯛ ꯍꯦ ꯁꯤꯕ ꯌꯥꯕ꯭ꯔꯥ ꯑꯩ ꯍꯦꯟꯒꯠꯍꯟꯒꯅꯤ ꯁꯤꯔꯁꯨ ꯑꯗꯨ ꯅꯪꯅ ꯆꯥꯛ ꯊꯣꯡꯔꯒ ꯆꯥꯛ ꯍꯥꯞꯈ꯭ꯔꯦ
ꯀꯩꯃꯗꯤꯌꯥ ꯇ ꯍꯗꯅ
ꯈꯣꯏꯔꯥ ꯁꯧꯒ꯭ꯔꯤ ꯁꯧꯒ꯭ꯔꯤ ꯆꯧꯒ꯭ꯔꯤ ꯑꯃꯅꯦ ꯉꯁꯥꯏꯌꯨꯛ ꯊꯣꯡꯕꯅꯦꯕ ꯑꯁꯦꯡꯕꯗꯤ ꯑꯗꯨꯗ ꯁꯥꯍꯜꯂꯅꯦꯕ ꯍꯥꯏꯗꯤ ꯄꯥꯝꯃꯧꯦꯕꯀ ꯍꯨꯗꯣꯛ ꯗꯣ ꯑꯗꯨꯗꯨꯒ ꯑꯩꯈꯣꯏꯒꯤ ꯏꯃꯥꯟꯅꯕꯤ ꯑꯃꯅ ꯃꯥꯗꯤ ꯒꯤꯔꯨꯝꯗꯣ ꯆꯥꯅꯤꯡꯉꯦ ꯍꯥꯏꯌꯦ ꯑꯗꯨ ꯅ ꯌꯦꯔꯨꯝꯁꯦ ꯀꯩꯅꯣ ꯇꯧꯔꯒ ꯆꯥꯗꯣꯏꯅꯦꯕ ꯑ ꯌꯦꯔꯨꯝ ꯇꯥꯎꯔꯒ ꯑꯗꯣ ꯃꯥꯅꯗꯤ ꯌꯦꯔꯨꯝ ꯇꯥꯎꯕꯗꯣ ꯌꯦꯔꯨꯝ ꯊꯣꯡꯕ ꯍꯥꯏ ꯍꯥꯏꯕ
ꯌꯦꯔꯨꯝꯁꯦ ꯊꯥꯎꯗ ꯇꯥꯎꯍꯧꯗꯣꯏꯔꯣ
ꯎꯝ ꯊꯥꯎꯗ ꯇꯥꯎꯗꯣꯏꯅꯦꯅꯗꯦ ꯑꯗꯨꯁꯨ ꯌꯦꯔꯨꯝꯁꯦ ꯑꯗꯨꯃꯥꯏꯅ ꯇꯧꯕꯗ ꯌꯦꯔꯨ ꯉꯧꯕ ꯀꯧꯋꯦꯕ ꯏꯔꯨꯡ ꯉꯧꯕꯅ ꯍꯥꯏꯅꯩꯌꯦꯕꯀꯣ
ꯑꯣ ꯇꯣꯃꯦꯇꯣꯁꯦ ꯍꯥꯞꯁꯤꯦꯔꯥ ꯍꯥꯞꯄꯣꯏꯁꯤꯔꯥ
ꯇꯣꯃꯦꯇꯣ ꯍꯥꯞꯄꯁꯨ ꯌꯥꯏ ꯍꯥꯞꯇ꯭ꯔꯁꯨ ꯌꯥꯏ ꯍꯥꯞꯇꯣꯛꯑꯣꯁꯦ ꯇꯣꯃꯦꯇꯣꯁꯦ ꯀꯩꯅꯣꯁꯨ ꯇꯧ ꯇꯧꯔꯦꯕ ꯑ ꯃꯥꯁꯦ ꯄꯠꯂꯅꯤꯕ ꯀꯨꯏꯅ
ꯃꯔꯣꯔꯣꯛ ꯑꯣꯏꯅ ꯆꯠꯅꯤ ꯑꯣꯏꯅ ꯁꯦꯝꯃꯁꯤꯔꯥ
ꯑꯗꯨ ꯑꯣꯏꯔꯁꯨ ꯌꯥꯏ ꯑꯗꯨꯗꯤ ꯉꯥꯟꯕꯗ ꯍꯥꯞꯇꯣꯏꯕ ꯎ
ꯅꯠꯇ꯭ꯔꯒꯅꯦ ꯌꯥꯏ ꯌꯥꯏ ꯑꯗꯨꯁꯨ ꯌꯥꯏ ꯅꯪ ꯊꯣꯛꯄ ꯇꯧꯔꯔꯣ ꯈꯪꯗꯦ ꯑꯦ ꯌꯥꯗꯤ ꯌꯥꯏ
ꯅꯤ ꯑꯩꯗꯤ ꯌꯥꯝ ꯁꯥꯊꯤ ꯅꯪ ꯈꯪꯗ꯭ꯔꯣ ꯃꯔꯤ ꯅꯨꯡꯁꯤꯕꯅꯦ ꯑꯩꯒꯤ ꯏꯃꯥꯟꯅꯕꯤꯅ ꯄꯤꯔꯛꯄꯅꯦ ꯅꯨꯡꯁꯤꯕꯅꯦ ꯑꯩꯅ ꯑꯩꯒꯤ ꯅꯨꯄꯥꯗ ꯌꯦꯡꯍꯟꯒꯅꯤ ꯍꯥꯏ ꯅꯪꯅ ꯍꯥꯏꯕ ꯈꯨꯗꯤꯡꯃꯛ ꯆꯨꯝ ꯃꯤ
ꯑꯗꯨꯅꯤꯅꯦ ꯍꯥꯏꯔꯤꯁꯦ
ꯁ
ꯉꯁꯥꯏ ꯂꯝꯕꯤꯗ ꯊꯦꯡꯅꯕꯗꯣ ꯅꯪ ꯀꯅꯥꯅꯣ
ꯑꯗꯣ ꯑꯗꯨꯗꯨ ꯀꯩꯅꯣꯅꯦ ꯑꯩꯈꯣꯏꯒꯤ ꯏꯌꯥꯝꯕꯅꯦ ꯏꯌꯥꯝꯕ
ꯅꯪꯅ ꯑꯌꯥꯝꯕꯗꯨꯁꯨ ꯕꯣ ꯁꯥꯟꯅꯕ꯭ꯔꯣ ꯕꯣ ꯀꯥꯎ ꯍꯩꯕ꯭ꯔꯣ
ꯎꯝ ꯃꯥꯗꯤ ꯕꯣꯜ ꯄꯥꯝꯃꯦꯕ ꯃꯣꯏꯗꯤ ꯅꯨꯄꯥꯅꯤꯅ ꯕꯣꯜ ꯁꯥꯟꯅꯕꯗꯣ ꯄꯥꯝꯕ ꯑꯗꯨꯅ ꯀꯩꯅꯣ ꯇꯧꯔꯦ ꯕꯣꯁ ꯁꯥꯟꯅꯩꯌꯦ ꯑꯗꯣ ꯃꯥ ꯕꯣꯜ ꯀꯥꯎꯔꯨꯕꯒꯤꯅꯦ ꯀꯩꯅꯣ ꯍꯥꯏꯁꯤꯕꯣ ꯑꯣ ꯍꯣꯏ ꯍꯣꯏ ꯎꯝ ꯌꯥꯝ ꯊꯨꯅ ꯁꯨꯗ꯭ꯔꯣ